ꯍꯜꯂꯣ
ꯍꯜꯂꯣ ꯍꯂꯣ ꯇꯕ
ꯇꯥꯏ
ꯑꯣ ꯑꯣ
ꯗꯤ ꯍꯧꯖꯤꯛ ꯌꯥꯝ ꯑꯣꯏꯕ ꯃꯥꯜꯂꯦꯕꯨ ꯊꯕꯛ ꯌꯥꯝ ꯆꯤꯟꯕ꯭ꯔꯥ
ꯕꯤꯖꯤ ꯑꯣꯏꯗꯣꯏꯗ ꯀꯣ ꯇ꯭ꯔꯥꯏ ꯇꯧꯔꯒ ꯈꯔ ꯁꯔꯚꯔ ꯑꯗꯨꯝ ꯌꯥꯗꯕꯀꯣ ꯁꯤꯗꯣ
ꯎꯝ ꯏꯕꯥꯅꯤꯕꯣꯡꯅ ꯍꯅꯤꯡꯗꯕ ꯃꯥꯂꯦ ꯍꯥ
ꯆꯗ ꯆꯃꯗꯕ ꯍꯦ ꯃ
ꯏꯁꯁ ꯅ ꯇꯣꯏ ꯍꯧꯁꯨ
ꯅ ꯉꯥꯟꯅ ꯉꯥꯡꯉꯣ ꯌꯥꯔꯦ
ꯑꯦ ꯌꯥꯏ ꯅꯪ ꯍꯥꯏꯔꯣ ꯆꯥꯈ꯭ꯔꯦ ꯍꯣꯏ
ꯏꯃꯅꯤ ꯍꯥꯏꯕ ꯂꯣꯏꯔꯔꯣꯏꯌꯦ ꯅꯪꯍꯥꯟꯅ ꯍꯥꯏꯈ꯭ꯔꯣ ꯑꯩ ꯇꯥꯔꯒꯦ
ꯑꯃꯨꯛ ꯍꯥꯏꯃꯤꯟꯅꯁꯤꯦꯔ
ꯌꯥꯏ ꯑꯗꯨꯁꯨ ꯍꯥꯏꯔꯣ ꯀꯔꯤ ꯍꯥꯏꯕꯅꯣ ꯅꯪꯒꯤꯗꯣ
ꯎꯝ ꯅꯪ ꯀꯣꯜ ꯇꯧꯕ ꯈꯨꯗꯤꯡ ꯁꯨꯃꯥꯏꯅ ꯆꯞ ꯃꯥꯟꯅꯅ ꯉꯥꯡꯕ꯭ꯔꯥ ꯍꯥꯏꯕꯅꯤꯗ
ꯅꯠꯇꯦ ꯉꯥꯏꯗꯤ ꯑꯗꯨꯝ ꯍꯦꯛ ꯍꯪꯕꯗꯣ ꯍꯧꯕꯗꯣ ꯍꯦꯛ ꯃꯥꯟꯅꯒꯂꯕ ꯑꯗꯨꯒꯤ ꯅꯣꯛꯅꯤꯡꯕ
ꯎꯝ ꯆꯛ ꯆꯥꯔꯦ
ꯑꯧ ꯆꯥꯔꯦ ꯅꯪꯗꯤ ꯆꯥꯗꯣꯔꯤꯕ꯭ꯔꯣ
ꯎꯝ ꯐꯥꯏ ꯄꯨꯡ ꯃꯉꯥ ꯑꯗꯨꯋꯥꯏꯗ ꯆꯥꯈ꯭ꯔꯦ
ꯑꯦ ꯉꯜꯂꯦ ꯅꯣꯏꯗꯤ
ꯍꯣꯏ ꯊꯕꯛ ꯆꯠꯄꯒꯤ ꯋꯥꯕꯗꯨ ꯑꯗꯨꯒꯤ
ꯑꯁ ꯊꯕꯥꯛ ꯌꯥꯝ ꯍꯦꯕꯤ ꯁꯨꯕ ꯃꯥꯜꯂꯦ
ꯂꯧ ꯃꯇꯝꯅꯤꯅ
ꯂꯧ ꯁꯨꯕ꯭ꯔꯣ
ꯍꯣꯏ ꯁꯨꯗ꯭ꯔꯗꯤ
ꯑꯣ ꯅꯣꯏꯒꯤꯁꯦ ꯆꯤꯡꯂꯧꯔꯣ ꯇꯝꯄꯥꯛꯨꯔꯣ
ꯇꯝꯄꯥꯛꯅꯤꯗ
ꯑꯦ ꯂ ꯁꯨꯕ ꯍꯥꯏꯕꯗꯤ ꯀꯔꯤ ꯇꯧꯕ꯭ꯔꯣ ꯅꯣꯏꯒꯤꯗꯣ
ꯎꯝ ꯑꯩꯈꯣꯏꯗꯤ ꯎ ꯉꯁꯤꯈꯛꯅ ꯂꯧ ꯍꯨꯟꯕꯀꯣ
ꯑꯣ ꯐꯥꯎꯗꯣ ꯑꯗꯨꯝ ꯃꯔꯨ ꯍꯨꯟꯕꯗꯣ
ꯎꯝ ꯎꯝ ꯂꯧꯧ ꯂꯤꯡꯕ ꯅꯠꯇꯦꯕ
ꯑꯣ ꯑꯩꯈꯣꯏꯔꯣꯝꯁꯦ ꯑꯗꯨꯝ ꯍꯨꯟꯅꯩꯗ ꯎꯝ ꯌꯥꯝ ꯊꯦꯡꯉꯦꯅꯀꯣ ꯅꯣꯏꯒꯤꯗꯤ ꯑꯗꯨꯗꯤ
ꯍꯣꯏ ꯅꯣꯡ ꯑꯝꯇ ꯂꯥꯛꯇꯦ ꯑꯗꯨꯒꯤ
ꯍꯧꯖꯤꯛꯇꯤ ꯂꯥꯛꯇ꯭ꯔꯕ꯭ꯔꯥ
ꯉꯔꯥꯡ ꯅꯍꯥꯟ ꯈꯖꯤꯛ ꯈꯖꯤꯛ ꯆꯨꯔꯝꯕꯗꯣ
ꯑꯥ
ꯑꯗꯨꯒꯤ ꯈꯔꯕꯨꯗꯤ ꯂꯩꯔꯦ ꯑꯗꯨꯒꯤ ꯍꯨꯟꯕ
ꯑ
ꯑꯩꯈꯣꯏꯗ ꯂꯧ ꯑꯅꯤ ꯎꯕꯀꯣ
ꯑꯣ ꯑꯣ
ꯇꯣꯉꯥꯟ ꯇꯣꯉꯥꯟ ꯑꯗꯨꯒꯤ ꯑꯃꯗꯤ ꯅꯍꯥꯟ ꯂꯣꯏꯔꯦꯔ
ꯑꯣ ꯑꯣ ꯅꯣꯏꯒꯤꯁꯦ ꯑꯅꯤ ꯑꯣꯏꯕꯒꯤꯅꯦꯕ
ꯎꯝ ꯎꯝ ꯑꯃꯅ ꯑꯃꯅ ꯆꯥꯅꯤꯡꯉꯥꯏ ꯑꯃ ꯏꯕꯥꯅꯤꯒꯤ
ꯑꯥ
ꯅꯪ ꯅꯪ ꯌꯥꯝ ꯆꯥꯕ꯭ꯔꯥ ꯁꯥꯔ
ꯅꯪꯒꯤꯁꯤ
ꯍꯌꯦꯡꯋꯥꯥꯏ ꯀꯣꯟꯅꯔꯣꯏꯀꯣ
ꯎꯝ ꯑꯃꯅ ꯀꯔꯤ ꯇꯧꯅꯤꯡꯉꯥꯏꯔꯣ ꯌꯣꯟꯅꯤꯡꯉꯥꯏꯔꯣ
ꯅꯠꯇꯦ ꯑꯃꯅ ꯑꯩꯈꯣꯏ ꯏꯃꯨꯡꯒꯤ ꯊꯝꯅꯤꯉꯥꯏ ꯑꯗꯨꯒ ꯑꯃꯗꯨꯅ ꯏꯕꯥꯅꯤꯒꯤ
ꯑ ꯌꯥꯝ ꯄ꯭ꯂꯥꯟ ꯍꯥꯏꯕ ꯌꯥꯅꯤꯅꯦ ꯑꯗꯨꯗꯤ
ꯑꯩꯈꯣꯏꯗꯤ ꯂꯣꯏ ꯁꯦꯝꯕ ꯍꯧꯔꯦꯕ ꯍꯩꯗꯤ ꯅꯪ ꯅꯪꯒꯤ ꯑꯗꯨꯃꯛꯅꯦ ꯀꯩꯅꯣ ꯎꯝ
ꯌꯥꯝꯃꯟꯗꯅꯒ ꯍꯩꯋꯥꯏ ꯂꯥꯛꯄꯗꯣ
ꯑꯦ ꯌꯥꯝꯃꯗꯤ ꯍꯣꯏ ꯍꯣꯔꯦꯟ ꯍꯌꯦꯡꯋꯥꯏ ꯅꯣꯏ ꯅꯣꯏ ꯃꯥꯒꯤꯁꯨ ꯄꯤꯒꯦ ꯀ ꯍꯥꯏꯔꯛꯀꯅꯤꯀꯣ
ꯅꯠꯇꯦꯗ ꯑꯩꯅ ꯍꯥꯏꯕꯗꯤ ꯌꯥꯝꯃ ꯍꯥꯏꯕꯗꯤ ꯑꯩꯁꯨ ꯂꯥꯛꯑꯗꯤ ꯑꯇꯣꯞꯄ ꯅꯨꯄꯤꯁꯨ ꯄꯤꯌꯣ ꯂꯥꯛꯑꯗꯤ ꯅꯪ ꯀꯃꯥꯏꯅ ꯇꯧꯒꯔꯣ
ꯅꯪ ꯗ ꯃꯒ ꯅꯪ ꯀꯗ
ꯂꯣꯏꯔ ꯅꯪꯒꯤꯁꯤꯗꯤ ꯅꯪꯒꯤ ꯈꯨ ꯍꯥꯏꯁꯤꯒꯣ
ꯎꯝ ꯑꯗꯨꯀꯣ
ꯎꯝ
ꯑꯁ ꯉꯁꯤꯗꯣ ꯂꯝꯕꯤ ꯂꯝꯕꯤ ꯑꯃ ꯊꯕꯛ ꯑꯃ ꯆꯠꯄꯅꯦꯕꯀꯣ ꯇꯥꯕ꯭ꯔꯥ ꯍꯜꯂꯣ ꯇꯥꯕ꯭ꯔꯥ
ꯑꯧ ꯇꯥꯏꯌꯦ
ꯀꯩꯅꯤꯅꯪ ꯅꯪꯈꯣꯟꯗꯣ ꯃꯨꯠꯈꯤꯕ ꯋꯥꯅꯤꯗ
ꯑꯣ ꯃ ꯃꯔꯥꯡ ꯉꯍ ꯑꯗꯨꯃꯥꯏꯅ ꯇꯧꯒꯦ ꯉꯁꯥꯏ ꯑꯩꯒꯤ ꯑꯣꯏꯈ꯭ꯔꯕꯅꯦ ꯑꯗꯨꯃꯥꯏꯅ ꯍꯣꯏ ꯇꯥꯏꯌꯦ ꯍꯧꯖꯤꯛꯇꯤ
ꯑꯁ ꯑꯩ ꯉꯥꯡꯒꯗꯕ ꯋꯥꯗꯣ ꯃꯣꯏ ꯀꯠꯂꯛꯄꯒꯤ ꯑꯣꯏꯔꯝꯅꯦꯕꯨ ꯇꯥꯍꯟꯗ꯭ꯔꯤꯁꯦ
ꯑꯣꯏꯔꯝꯅꯤ ꯑꯣꯏꯔꯝꯅꯤ ꯃꯣꯏꯒꯤ ꯅꯦꯠꯌꯣꯛꯁꯔ ꯈꯔꯥ ꯕꯦꯔꯥ ꯀꯥꯕꯅꯦ ꯑꯗꯨꯃꯥꯏꯅ
ꯑꯩꯗꯣ ꯉꯁꯤ ꯊꯕꯛ ꯑꯃ ꯆꯠꯄꯅꯦꯕꯀꯣ
ꯎꯝ
ꯂꯝꯕꯤ ꯃꯥꯡꯕ ꯋꯥꯅꯤꯅꯦ꯫
ꯖꯪꯒꯜꯗꯔꯣ?
ꯎꯝ ꯖꯪꯒꯜ ꯅꯠꯇꯦ ꯂꯝꯕꯤ ꯑꯗꯨꯝ ꯃꯥꯡꯕ꯫
ꯀꯗꯥꯏꯗꯔꯣ ꯅꯪꯅ ꯍꯥꯏꯁꯦ ꯂꯝꯕꯤ ꯃꯦꯟ ꯔꯣꯗꯠꯇꯔꯣ ꯅꯠꯇ꯭ꯔꯒ
ꯅꯠꯇꯦ ꯅꯪꯒꯤ ꯊꯝꯃꯣꯏꯒꯤ ꯂꯝꯕꯤꯗ꯫
ꯑꯁ ꯑꯩꯗꯤ ꯁꯤꯖꯅꯤꯡꯈ꯭ꯔꯦꯗꯀꯣ
ꯑꯗꯨ ꯊꯤ ꯊꯤꯔꯒ ꯐꯪꯗꯕꯒꯤ ꯑꯃꯨꯛ ꯍꯜꯂꯛꯈ꯭ꯔꯦ꯫
ꯍꯣꯏꯅꯦ ꯅꯪꯁꯦ ꯌꯥꯝ ꯍꯥꯏꯌꯦꯅꯦ ꯁꯤꯒꯨꯝꯕ ꯅꯪꯉꯣꯟꯗ ꯇꯝꯕ ꯇꯥꯔꯦ꯫
ꯑꯗꯨ ꯑꯩ ꯅꯪꯉꯣꯟꯗ ꯀꯩꯅꯣꯝꯃ ꯅꯪ ꯅꯪ ꯊꯥꯖꯒꯦꯔ
ꯍꯥꯏꯌꯨꯅꯦ ꯌꯦꯡꯁꯤꯅꯦ ꯊꯥꯖꯕ꯭ꯔꯥ ꯊꯥꯖꯗꯕ꯭ꯔꯥ
ꯑꯩꯒꯤꯗꯣ ꯅꯪꯕꯨ ꯌꯥꯝꯅ ꯅꯨꯡꯁꯤ ꯍꯥꯏꯕ
ꯑꯁ
ꯁꯨꯃꯥꯏꯅꯀꯣ ꯏꯃꯥꯟꯅꯕꯅ ꯂꯩꯁꯥꯕꯤ ꯑꯃꯗ ꯍꯥꯏꯕꯅꯦ
ꯎꯝ
ꯑꯩ ꯁꯤꯔꯅꯤ ꯑꯗꯨꯗꯤ ꯂꯣꯛꯄꯗꯥꯡ ꯉꯥꯡꯕꯒ ꯉꯝꯃꯔꯣꯏ
ꯑꯁ ꯁꯨꯝ ꯐꯒꯤ ꯇꯧꯕꯅꯤꯗ ꯑꯩꯗꯣ ꯁꯥꯃꯟꯕꯒꯤ ꯑꯗꯨꯕꯨ ꯋꯥꯗꯤ ꯑꯁꯦꯡꯕ ꯉꯥꯛꯇꯅꯤ ꯉꯥꯡꯕꯗꯣ
ꯍꯣꯏ ꯍꯣꯏ ꯀꯥꯏꯗꯦ ꯀꯥꯏꯗꯦ꯫ ꯀꯔꯤꯁꯨ ꯀꯥꯏꯗꯦ ꯀꯔꯤ ꯑꯦꯟꯁꯥꯡ ꯆꯥꯕ꯭ꯔꯣ?
ꯉꯁꯤꯗꯤ ꯕꯕꯥꯅꯀꯣ ꯇꯥꯕꯔꯥ
ꯎꯝ
ꯑꯁꯅꯦꯋꯥꯛ ꯉꯁꯤ ꯌꯦꯟꯁꯥꯡꯗꯣ ꯌꯦꯟ ꯗꯦꯝ
ꯑꯩꯒꯤꯁꯦ ꯇꯞꯅ ꯍꯥꯏꯕ ꯌꯥꯗꯕ ꯇꯥꯏꯞꯅꯦꯕ꯫
ꯅꯠꯇꯦ ꯐꯒꯤꯗꯧꯕꯅꯦ ꯑ ꯃꯃꯥꯅ ꯃꯥ ꯂꯧ ꯁꯨꯕꯗ ꯋꯥꯔꯝꯅꯤ ꯍꯥꯏꯅ ꯉꯥ ꯉꯥ ꯊꯣꯡꯕꯤꯌꯦ ꯑꯗꯨꯒ
ꯎꯝ
ꯏꯌꯥꯝꯕꯅ ꯃꯥ ꯊꯕꯛ ꯆꯠꯄꯗ ꯇꯨꯂꯣꯞ ꯐꯪꯉꯦ ꯍꯥꯏꯅ ꯎꯁꯥ ꯂꯩꯔꯛꯑꯦ ꯑꯗꯨꯒ ꯕꯕꯥꯅ ꯑꯃꯨꯛ ꯈꯪꯗꯕꯤꯗ ꯃꯥꯅ ꯑꯃꯨꯛ ꯍꯨꯏ ꯍꯨꯏ ꯁꯥꯒ ꯃꯣꯏ ꯄꯥꯔꯇꯤ ꯇꯧꯕꯒꯤ ꯄꯨꯔꯛꯑꯦ꯫ ꯑꯗꯨ ꯁꯤꯒꯣꯝꯁꯦ ꯑꯝꯇ ꯆꯥꯗꯦ꯫
ꯎꯝ ꯌꯥꯝ ꯐꯕ ꯋꯥꯅꯤꯅꯦ ꯑꯗꯨꯗꯤ ꯅꯪꯒꯤꯗꯤ
ꯅꯪꯅ ꯀꯩ ꯃꯊꯦꯜ ꯆꯥꯕ ꯫
ꯑꯈꯣꯏꯗꯣ ꯀꯔꯤ ꯃꯊꯦꯜꯔꯥ ꯑꯈꯣꯏꯗꯣ ꯃꯅꯥꯎ ꯃꯆꯥꯏ ꯃꯃꯤꯡ ꯈꯪꯗꯦ ꯃꯩꯇꯩꯂꯣꯟꯗ꯫
ꯑꯦ ꯃꯃꯤꯡ ꯊꯣꯟꯗꯕꯤ ꯑꯣꯏꯔꯝꯅꯤ ꯑꯗꯨꯗꯤ꯫
ꯎꯝ ꯊꯣꯟꯗꯕ ꯑꯣꯏꯔꯝꯅꯤ ꯃꯩꯇꯩ ꯈꯣꯏꯗꯗꯤ ꯂꯩꯔꯝꯅꯤ ꯗꯨ ꯈꯪꯗꯕ ꯑꯩꯅ꯫
ꯎꯝ ꯊꯣꯟꯕꯤꯔꯁꯤꯔꯥ?
ꯊꯣꯛꯍ ꯂꯣꯏꯅ ꯍꯦꯛꯇ
ꯈꯪꯅꯤꯡꯗꯕꯤ
ꯎ ꯈꯪꯅꯤꯡꯗꯕꯤ ꯍꯥꯏꯁꯤ ꯑꯩꯏ ꯀꯥꯏꯗꯦ
ꯀꯅꯥꯅ ꯊꯣꯡꯕ
ꯑꯗꯨꯅꯦꯕ
ꯅꯪꯅ ꯊꯣꯡꯕ꯭ꯔꯥ
ꯊꯣꯡꯖꯦ ꯂꯔꯤ ꯆꯦꯅ ꯊꯣꯡꯕꯅꯦ
ꯑ ꯅꯪ ꯅꯪ ꯍꯧꯖꯤꯛ ꯀꯩ ꯃꯆꯨ ꯂꯩꯀꯦ ꯐꯨꯔꯤꯠꯇꯣ
ꯏꯁꯄ꯭ꯔꯤ ꯃꯆꯨꯒ ꯍꯥꯡꯅꯩ
ꯅꯠꯇꯦ
ꯂꯥꯏ ꯂꯥꯏ ꯃꯨꯠꯄꯅꯤꯅ ꯑꯩꯒꯤ ꯐꯨꯔꯤ ꯃꯆꯨ ꯎꯗ꯭ꯔꯦ ꯑꯩꯁꯨ
ꯑꯩꯉꯛꯄꯅꯦ ꯍꯥꯏꯕꯗꯤꯀꯣ
ꯅꯪꯒ ꯉꯥꯡꯅꯕꯒꯤꯒꯣ ꯐꯨꯔꯤ ꯃꯆꯨ ꯀꯥꯎꯔꯦꯕ ꯉꯁꯥꯏ ꯈꯪꯂꯕꯗꯨꯗꯣ ꯍꯧꯖꯤꯛꯇꯤ ꯂꯥꯏ ꯃꯨꯠꯄꯅꯤꯅ ꯎꯗ꯭ꯔꯦ꯫
ꯎꯝ ꯑꯗꯨ ꯑꯈꯣꯏ ꯃꯤꯑꯣꯏꯕꯁꯤꯡꯁꯦ
ꯎꯝ
ꯁꯨꯝ ꯂꯦꯞ ꯂꯦꯞ ꯂꯩꯔꯒ ꯈꯨꯗꯛꯇ ꯂꯥꯛꯑꯒ ꯅꯪꯒꯤ ꯐꯨꯔꯤ ꯃꯆꯨ ꯍꯥꯏꯌꯣ ꯍꯥꯏ ꯀꯥꯟꯗ ꯍꯥꯏꯕ ꯉꯝꯗꯕꯅꯦꯕ꯫
ꯑꯗꯨꯅꯦꯕ ꯑꯗꯨ ꯇꯥꯏꯞꯇ ꯆꯠꯈ꯭ꯔꯦꯕ ꯑꯩꯁꯨ꯫
ꯎꯝ
ꯅꯪꯁꯦ ꯁꯤꯒꯨꯝꯕ ꯌꯥꯝ ꯈꯪꯉꯦ ꯀꯔꯤꯒꯤꯅꯣ ꯅꯪ ꯀꯔꯤ ꯏꯁꯇꯗꯤ ꯇꯧꯕ꯭ꯔꯣ
ꯅꯪꯒꯤ ꯊꯝꯃꯣꯏꯕꯨ ꯏꯁꯇꯗꯤ ꯇꯧꯕ
ꯎ ꯅꯪꯁꯦ ꯐꯖꯅꯗꯤ ꯅꯨꯡꯉꯥꯏꯔꯝꯈ꯭ꯔꯅꯤ
ꯍꯥꯏ ꯌꯥꯔꯦ ꯍꯦ ꯑꯗꯨ ꯃꯥ ꯇꯧꯗꯦꯍꯦ ꯅꯪꯣꯟꯗꯦ ꯈꯛꯇꯅꯤ
ꯁꯦ ꯍꯣꯏꯗꯁ ꯅꯨꯡꯉꯥꯏꯅꯦ ꯅꯪꯒꯨꯝꯕ ꯉꯥꯡꯅꯕꯅ
ꯍꯥꯏꯗꯤ ꯍꯥꯏꯕꯗꯤ ꯉꯁꯥꯏ ꯍꯦꯛꯄꯈꯠꯄꯗꯣ ꯋꯥꯈꯜ ꯃꯥꯟꯅꯕꯒꯤꯀꯣ
ꯌꯥꯝꯗꯤꯅꯦ
ꯑꯗꯒꯤ ꯁꯨꯝ ꯈꯥꯏꯔꯛꯄꯅꯤꯗ
ꯅꯠꯇꯅ ꯑꯗꯨꯝ ꯑꯩ ꯑꯣꯏꯔꯁꯨ ꯑꯇꯣꯞꯄꯁꯨ ꯑꯗꯨꯝ ꯀꯩꯅꯣ ꯇꯧꯔꯕꯝꯅꯤꯅ
ꯍ
ꯈꯩꯔꯁꯤ ꯌꯥꯝ ꯁꯦꯔꯤꯌꯁ ꯑꯣꯏꯕ ꯀꯩꯅꯣ ꯇꯧꯕꯗꯤ ꯌꯥꯝ ꯇꯦꯟꯁꯟ ꯂꯩꯕ
ꯑꯗꯨꯗꯤ ꯉꯥꯡꯨꯀꯥꯟꯗ ꯕꯣꯔꯤꯡ ꯌꯥꯝ ꯇꯧꯕꯅꯤꯀꯣ
ꯍꯣꯏ ꯌꯥꯝꯒ꯭ꯌꯥꯟ ꯇꯥꯃ ꯂꯣꯏ ꯁꯣꯕ ꯆꯠꯄꯅꯦ ꯀꯚꯔꯣ
ꯎꯝ ꯑꯗꯨꯀꯣ ꯅꯣꯏ ꯀꯩꯅꯣꯝꯃ ꯍꯪꯒꯦꯅꯦ ꯑꯩ
ꯑꯦ
ꯂꯩꯁꯥꯕꯤꯁꯤꯡꯗꯨ ꯀꯩꯒꯤꯅꯣꯕ ꯄ꯭ꯔꯣꯒꯥ꯭ꯔꯥꯝꯒꯨꯝꯕ ꯆꯠꯂꯝꯗꯥꯏꯗ ꯄ꯭ꯔꯣꯒꯥ꯭ꯔꯥꯝꯒꯨꯝꯕ ꯆꯠꯂꯝꯗꯥꯏꯗꯀꯣ
ꯎꯝ
ꯄꯨꯡꯈꯥꯏꯃꯨꯛ ꯀꯦꯒꯅꯦꯕ ꯃꯦꯀꯞ ꯇꯧꯔꯒ
ꯎꯝ
ꯑꯗꯨꯒ ꯕ꯭ꯌꯨꯇꯤ ꯄ꯭ꯂꯁ ꯊꯝꯗ꯭ꯔꯗꯤ ꯑꯃꯨꯛ ꯐꯣꯇꯣꯛ ꯀꯥꯞꯇ꯭ꯔꯤꯁꯤ ꯀꯩꯒꯤꯅꯣꯕ
ꯀꯔꯤꯅꯣ ꯅꯪꯒꯤꯁꯦ ꯄ꯭ꯔꯣꯒ꯭ꯔꯥꯝ ꯍꯥꯏꯗꯤ ꯗꯦꯠꯇꯤꯡꯒꯨꯝꯕꯔ
ꯅꯠꯇꯦ ꯅꯠꯇꯦ ꯕꯥꯔꯗꯦ ꯄ꯭ꯔꯣꯒꯥꯝꯒꯨꯝꯕ
ꯑꯁ ꯑꯗꯨꯗꯤ ꯅꯪꯁꯨ ꯑꯗꯨꯝ ꯐꯖꯅꯤꯡꯕꯒꯤꯅꯤꯅ ꯀꯔꯤꯅꯣ ꯍꯦꯟ ꯐꯗꯣꯒꯨꯝꯕ ꯀꯥꯞꯄ ꯀꯥꯟꯗ
ꯑꯗꯨꯗꯅꯤꯦ ꯐꯠꯇꯣ ꯀꯥꯄꯒ ꯌꯥꯡꯈꯩꯃꯨꯛ ꯀꯥꯞꯄꯅꯤ ꯑꯗꯨꯒ ꯑꯃꯐꯥꯎꯕꯃꯨꯛ ꯐꯖꯕ ꯌꯥꯎꯗꯦ ꯑꯃꯨꯛ ꯍꯥꯏꯒꯅꯤ
ꯑꯗꯨꯗꯤ ꯅꯨꯄꯤꯒꯤ ꯃꯍꯧꯁꯥꯅꯤꯅꯣ ꯏꯗ ꯌꯥꯎꯗꯨꯕꯨ ꯀꯃꯥꯏꯅ
ꯑꯣꯦ
ꯏ ꯅꯨꯄꯥ ꯑꯩꯈꯣꯏꯗꯤ ꯇꯧꯗꯕ ꯇꯥꯏꯞꯇ
ꯑꯩꯈꯣꯏꯗꯤ ꯇꯧꯗꯦꯅ ꯍꯥꯏꯕꯗꯤ
ꯎꯝ
ꯃꯤꯅꯤꯠ ꯃꯉꯥ ꯑꯣꯏꯗꯤ ꯌꯥꯔꯦ
ꯇꯧꯔ ꯂꯩꯌꯦꯦꯍꯦ ꯃꯤꯅꯤꯠ ꯃꯉꯥ ꯀꯦꯗꯕ ꯂꯩꯑꯍꯦ ꯄꯨꯡꯈꯃꯨꯛ ꯀꯦ ꯑꯃꯁꯨ ꯂꯩꯦ
ꯑꯦ ꯑꯗꯨꯗꯤ ꯅꯨꯄꯤ ꯅꯨꯄꯤꯒꯤ ꯁꯦꯝꯃꯒꯗꯕꯗꯣ ꯈꯔ ꯁꯣꯏꯕꯒꯤꯅꯦ
ꯐꯔꯛꯒꯅꯦ ꯑꯦ
ꯃꯥꯥꯏꯗꯨ ꯄꯥꯔ ꯌꯥꯗꯕꯣ
ꯎ ꯑꯗ ꯅꯪꯒꯤ ꯂꯩꯁꯥꯁꯨ ꯑꯗꯨꯃꯥꯏꯅ ꯇꯧꯕ꯭ꯔꯣ
ꯑꯩ ꯑꯩꯈꯣꯏꯗꯤ ꯑꯩꯈꯣꯏꯗꯤ ꯃꯨꯋꯦ ꯃꯝꯕꯗꯤ ꯅꯠꯇ꯭ꯔꯦꯀꯣ
ꯎꯝ
ꯈꯔꯗꯤ ꯃꯨ ꯑꯗꯨ ꯑꯁ ꯃꯌꯥꯡꯁꯤꯡꯒ ꯆꯠꯂꯗꯤ ꯑꯩꯈꯣꯏꯁꯨ ꯑꯗꯨꯝ ꯉꯧꯋꯦꯗ
ꯂꯨꯔꯃꯣꯏꯗ ꯑꯩꯈꯣꯏꯗ ꯍꯨꯕꯣꯏꯅꯔꯥꯁꯤ ꯂꯩꯕꯅꯤꯅ
ꯍꯣꯏ ꯈꯨꯄꯥꯛꯥꯛꯇ ꯁꯤ ꯂꯩ ꯑꯩꯗꯤ
ꯎꯝ
ꯏꯃꯥꯅ ꯐꯥꯎ ꯆꯥꯏꯕꯅꯤꯍꯦ ꯁꯥꯊꯤ ꯃꯟꯕꯒꯤ
ꯏꯁ
ꯅꯍꯥꯟꯁꯨ ꯍꯌꯦꯡ ꯅꯍꯥꯟꯁꯨ ꯑꯩꯒꯤ ꯃꯔꯨꯝꯗ ꯍꯥꯏꯕꯅꯦꯕꯀꯨꯡ ꯇꯥꯕ꯭ꯔ
ꯃ
ꯍ
ꯕꯤꯔꯌꯥꯅꯤꯒ
ꯑꯁ ꯅꯁꯥ ꯀꯨꯊꯤꯗꯨꯒ ꯑꯁꯨꯃꯥꯏꯅ ꯍꯥꯏꯌꯦ
ꯍ
ꯑꯗꯨꯒ
ꯎꯝ
ꯑꯩꯒꯤ ꯃꯔꯨꯞ ꯑꯃꯁꯨ ꯐꯣꯟ ꯇꯧꯔꯛꯑꯒ ꯀꯔꯤ ꯍꯥꯏꯕ꯭ꯔꯥ ꯍꯥꯏꯔꯅꯣ ꯚꯥꯏ ꯅꯪ ꯅ ꯁ ꯌꯥꯝ ꯊꯤꯉ ꯑꯗꯨꯅ ꯃꯥ ꯆꯩꯗ꯭ꯔꯣ ꯍꯥꯏꯌꯦ ꯑꯩꯕꯨ
ꯌꯥꯏ ꯃꯅꯤ ꯌꯥꯝ ꯌꯥꯕ ꯌꯥꯔꯅꯤꯅꯦ ꯑꯌꯥ
ꯑꯗꯨ ꯑꯩꯗꯣ ꯁꯣꯏꯔꯅ ꯃꯥꯒꯤ ꯕꯥꯔꯗꯦꯗꯨꯀꯣ
ꯂꯩꯔꯗꯤ ꯑꯩ ꯄꯨꯟꯁꯤ ꯁꯥꯡꯒꯅꯤꯀꯣ
ꯃꯥꯒꯤ ꯕꯥꯔꯗꯦꯗ ꯑꯩꯅꯀꯣ